ꯎꯝ ꯍꯜꯂꯣ
ꯇ ꯇꯥꯅꯣ
ꯍꯜꯂꯣ ꯇꯥꯃꯣ ꯇꯥꯃꯣ
ꯑꯣ ꯇꯥꯔꯦ ꯍꯥꯏꯖꯦꯒꯦ
ꯑꯣ ꯐ ꯂꯅꯣ
ꯈꯔꯥꯗ ꯅꯪꯩꯅ ꯇꯧꯔꯛꯄ ꯅꯠꯇ꯭ꯔꯣ
ꯠ ꯃꯁꯨ ꯃꯁꯛ ꯈꯪꯗꯦ
ꯈꯪꯉꯦ ꯑꯩꯗꯤ
ꯎꯝ ꯐꯔꯦ ꯑꯗꯨꯗꯤ ꯑꯩꯗꯤ ꯈꯪꯗꯦ
ꯅꯪꯒꯤ ꯃꯡꯍꯥ ꯌꯧꯔ
ꯌꯥꯔꯅꯤ ꯑꯩ ꯃꯤꯡ ꯉꯁꯥꯏꯗꯣ ꯑꯩꯒꯤ ꯃꯤꯡꯗ ꯇꯤꯌꯦ
ꯑꯣꯏꯔꯝꯅꯤ
ꯑꯗꯨꯗꯤ ꯑꯩꯅ ꯁꯨꯝ ꯊꯝꯖꯤꯟꯕ ꯈꯪꯗ꯭ꯔꯅꯤꯅ ꯃꯤꯅ
ꯑꯣꯏꯗꯕ ꯉꯥꯛꯇꯪꯃꯛ ꯉꯥꯡꯉꯒ ꯂꯩꯕ ꯃꯥꯜꯂꯦ ꯃꯥꯅ ꯑꯣꯏꯗꯕ ꯉꯥꯡꯕꯁꯦ ꯍꯩꯅꯗꯦ ꯍꯥꯏꯔꯒ
ꯉꯥꯡꯗꯦ ꯑꯁꯦꯡꯕꯅꯦ ꯁꯤꯗꯕꯨ ꯀꯅꯥꯅ ꯑꯁꯦꯡꯕ ꯍꯥꯞꯂꯝꯗꯣꯏꯅꯣ ꯎ ꯀꯦ
ꯀꯩꯗꯧꯅꯣ ꯋꯥ
ꯇꯨꯝꯕ ꯂꯩꯇꯗꯤ ꯀꯩꯗꯧꯉꯥꯏ ꯐꯃꯨꯡꯗꯅ ꯂꯩꯁꯦ ꯐꯃꯨꯡꯗꯅꯤ ꯐꯃꯨꯡꯗꯅꯤ ꯂꯩꯁꯦ ꯍꯜꯂꯣ
ꯐꯖ ꯌꯥꯗ꯭ꯔꯣ
ꯅꯪꯗ ꯇꯌꯦ ꯇꯥꯏꯌꯦ
ꯑꯣ ꯑꯩꯗꯤ ꯑꯩꯗꯤ ꯅꯪꯒꯤ ꯈꯣꯟꯗꯣ ꯐꯖꯅ ꯇꯥꯏ ꯍꯥꯏꯕ
ꯑꯣ ꯌꯥꯔꯦ ꯌꯥꯔꯦ ꯑꯗꯨꯗꯤ ꯗꯨꯝꯃꯁꯤꯔ ꯈꯪꯗ‌ꯦ ꯇꯨꯝꯅꯤꯡꯉꯦ
ꯇꯃꯣ
ꯇꯨꯝ ꯇꯨꯝꯃꯅ ꯂꯩꯊꯣꯛꯄꯤꯔꯛꯏ
ꯍ ꯐꯒꯤꯗꯧꯅꯦ ꯍꯧꯖꯤꯛ ꯇꯨꯝꯕ ꯃꯇꯝ ꯅꯠꯇꯦꯍꯦ
ꯍ ꯑꯗꯨꯕꯨꯗꯤ ꯅꯣꯏ ꯁ꯭ꯋꯥꯏꯗꯗꯒꯤ ꯊꯕꯛ ꯇꯧꯔꯤꯒꯦꯗ
ꯂꯩꯇꯦ ꯍꯥꯏꯔꯒ
ꯄꯛꯇꯛꯇꯤ
ꯇꯦꯡꯃꯤꯅꯦ
ꯇꯅꯤꯡꯗꯤ ꯇꯅꯤꯡꯗꯤ
ꯑ ꯇꯥꯅꯤꯡꯗꯤꯦ ꯌꯥꯏ ꯌꯥꯏ ꯀꯃꯥꯏꯅ ꯇꯧꯗꯣꯏꯅꯣ ꯈꯪꯗꯦ
ꯑꯣꯏꯗꯕ ꯉꯥꯡꯒꯅꯨ ꯑꯣꯏꯗꯕ ꯉꯥꯡꯒꯅꯨ
ꯅꯪꯅ ꯑꯣꯏꯗꯕ ꯉꯥꯡꯒꯅꯨ ꯍꯥꯏꯗꯣ ꯅꯣꯏꯗꯤ ꯀꯩꯅꯣ ꯇꯧꯕꯩꯅꯦ ꯑꯗꯨꯒꯤ ꯃꯥꯥꯟꯗꯕꯅꯦꯕ
ꯀꯥꯏ ꯅꯟ ꯊꯤꯅ ꯇꯥꯏ ꯅꯪ ꯅꯥꯟ ꯍꯧꯔꯒꯗꯕ ꯉꯥꯡꯕꯗꯣ
ꯑꯩꯗꯤ ꯑꯣꯏꯗꯕ ꯉꯥꯡꯗꯦ ꯑꯁꯦꯡꯕ ꯍꯥꯏꯕꯅꯦ ꯑꯩꯗꯤ ꯉꯁꯥꯏ ꯑꯃꯈꯛꯇꯅꯦ ꯑꯩꯅ ꯑꯣꯏꯗꯕ ꯉꯥꯡꯕꯗꯣ
ꯅꯪꯅ ꯑꯃꯈꯛ ꯉꯥꯡꯕꯗꯨꯒꯤꯅꯦ ꯑꯩꯅ ꯊꯥꯖꯗ꯭ꯔꯤꯁꯦ
ꯑꯗꯨꯒ ꯅꯪꯅ ꯌꯥꯝ ꯍꯥꯏꯖꯤꯟꯕ ꯑꯁ
ꯑꯩꯅ ꯍꯧꯖꯤꯛ ꯍꯧꯖꯤꯗꯤ ꯑꯗꯨꯝ ꯇꯥꯕꯗꯤ ꯈꯪꯉꯦ
ꯑ
ꯍꯥꯏꯖꯤꯟꯕꯒ ꯑꯣꯏꯗꯕ ꯉꯥꯡꯕꯒ ꯈꯦꯠꯅꯩ
ꯌꯥꯔꯦ ꯍꯥꯏꯖꯤꯟꯕꯗꯨꯒ ꯑꯣꯏꯗꯕ ꯉꯥꯡꯕꯗꯣ ꯃꯥꯟꯅꯩ
ꯌꯥꯔꯦ ꯌꯥꯔ‌ꯦ ꯄꯛꯇ‌ꯦ ꯅꯣꯏ ꯁꯥꯏꯗꫭ ꯀꯩ ꯊꯕꯛ ꯇꯩꯏꯅꯣ
ꯀꯩꯁꯨ ꯇꯧꯗꯦ ꯍꯥꯏꯕ ꯀꯩ ꯀꯩ ꯂꯩꯇꯦ ꯍꯥꯏꯕ
ꯕꯔꯨ
ꯃꯤꯅ ꯑꯁ‌ꯦꯡꯕ ꯍꯥꯏꯔꯒ ꯑꯗꯨꯗꯤ ꯅꯪꯒꯤ ꯁꯥꯏꯗꯤ ꯅꯪ ꯅꯨꯕꯥꯅꯤꯁꯦ ꯑ ꯀ꯭ꯂꯥꯁ ꯃꯥꯟꯅꯩ ꯍꯥꯏ ꯃꯥꯟꯅꯩꯅꯦ ꯀꯣ
ꯎꯝ ꯂꯩꯇ꯭ꯌꯥ ꯑꯗꯨꯒ ꯇꯥꯛꯑꯦ
ꯑꯩ ꯅꯣꯅꯦꯁꯨꯔꯤ ꯅꯨꯄꯥꯁꯦ ꯉꯁꯥꯏ ꯏꯃꯅ ꯋꯥꯔꯤ ꯂꯤꯔꯒ
ꯑꯗꯨꯗꯤ ꯏꯃꯥꯟꯅꯕꯤꯅꯦ
ꯌꯥꯔꯦ ꯅꯃꯥꯟꯅꯕꯤꯗꯣ ꯅꯪꯒꯤ ꯅꯃꯥꯟꯅꯕꯤꯗꯒꯤ ꯍꯦꯂ ꯑꯗꯨꯒꯨꯝꯕ
ꯀ꯭ꯂꯥꯁ ꯐꯥꯏꯚꯀꯤ ꯋꯥꯔꯤꯅꯦ ꯑꯩꯅ ꯅꯉꫭꯟꯗ ꯂꯤꯏꯗꯣ
ꯑꯁ ꯀ꯭ꯂꯥꯁ ꯐꯥꯏꯚꯀꯤ ꯋꯥꯔꯤꯗꯨꯕꯨ ꯈꯪꯗ‌ꯦꯅ‌ꯦ
ꯑꯗꯨꯀꯥꯟꯗꯗꯤ ꯑꯗꯨꯝ ꯀꯔꯤꯝ ꯈꯪꯖꯗ꯭ꯔꯤ ꯏꯆꯤ ꯂꯝ ꯍꯦꯜꯂꯤ꯫
ꯎꯝ ꯑꯗꯨ ꯅꯪꯅ ꯅꯨꯄꯤ ꯉꯥꯎꯔꯛꯄꯁꯦ ꯀꯔꯝ ꯀꯅ ꯑꯣꯏꯅ ꯉꯥꯎꯔꯛꯀꯦꯕ
ꯑꯅꯤ ꯉꯧꯔꯛꯄꯁꯦꯀꯣ ꯁꯤꯛꯁ ꯂꯣꯏꯔꯦ ꯑꯅꯧꯕꯗꯤꯌꯥ ꯆꯪꯉꯦ ꯁꯕꯦꯟ ꯑꯗꯨꯋꯥꯏꯗ
ꯏꯃ ꯑꯗꯨꯗꯤ ꯅꯪꯗꯤ ꯌꯥꯝ ꯉꯜꯂꯤꯅ
ꯑꯩ ꯑꯩꯁꯨ ꯈꯪꯅꯩ ꯃꯤ ꯇꯧꯅꯕ ꯎꯕ ꯁꯨꯝ ꯄꯪꯇꯧ ꯇꯧꯕ
ꯑꯩꯗꯤ ꯅꯨꯄꯥꯁꯦ ꯉꯥꯎꯕ ꯍꯩ ꯇꯡꯉꯣ ꯀꯅꯥ ꯐꯖꯕ꯭ꯔꯥ ꯀꯅꯥ ꯐꯖꯗꯕ꯭ꯔꯥꯁꯨ ꯈꯪꯗꯦ꯫ ꯑꯩꯅ ꯑ ꯑꯗꯨꯕꯨ ꯑꯩꯗꯅꯦ꯫ ꯀꯩꯅꯣ ꯀꯣꯂꯦꯖ ꯀꯥꯕ ꯀꯥꯟꯗ ꯑꯗꯨꯗꯒꯤ ꯀꯅꯥ ꯐꯖꯕꯅꯣ ꯑꯗꯨꯃꯥꯏꯅ ꯇꯧꯕꯗꯣ ꯍꯥꯏꯕ ꯈꯪꯕꯅꯦ ꯀ꯭ꯂꯥꯁ ꯇꯨꯋꯦꯜꯐ ꯐꯥꯎꯗꯤ ꯑꯝꯇ ꯈꯪꯗꯦ꯫
ꯑꯗ ꯍꯥꯏꯁꯦ ꯉꯥꯎꯔꯛꯄ ꯍꯥꯏꯁꯦ ꯁꯨꯝ ꯍꯥꯏꯗꯤ ꯑꯩꯅ ꯍꯥꯏꯗꯤ ꯉꯥꯎꯕ ꯍꯥꯏꯁꯤ ꯑꯗꯨꯃꯥꯏꯅ ꯀꯣꯏ ꯈꯣꯠꯄ ꯀꯩ ꯀꯥ ꯇꯧꯕꯗꯤ ꯅꯠꯇꯦ ꯁꯨꯃꯥꯏ ꯍꯥꯏꯗꯤ
ꯑꯩꯁꯨꯅꯦ ꯑꯩꯁꯨꯅꯦꯕ ꯑꯗꯨꯒꯤ ꯅꯠꯇꯦꯕꯕ ꯑꯗꯣ ꯅꯨꯄꯥꯗ ꯀꯩꯗꯣ ꯃꯤꯗꯤ ꯑꯉꯥꯡ ꯑꯣꯏꯔꯤꯀꯥꯟꯗꯁꯨ ꯌꯥꯝ ꯉꯥꯎꯔꯛꯄ ꯃꯤ ꯂꯩꯌꯦꯗꯅꯀꯣ
ꯍꯣꯏ
ꯌꯥꯝ ꯂꯩꯕꯅꯦ꯫ ꯑꯗꯨꯒꯨꯝꯕꯁꯦ ꯑꯩꯗꯤ ꯉꯥꯛꯑꯦ ꯀꯃꯥꯏꯅꯃ ꯑꯗꯨ ꯐꯖꯩ ꯑꯗꯨ ꯐꯖꯗꯦ ꯍꯥꯏꯕꯗꯨ ꯈꯪꯕ ꯈꯪꯕꯗ ꯍꯥꯏꯕ ꯑꯩꯗ ꯉꯥꯛꯑꯦ ꯑꯩꯗꯤꯅꯦ ꯅꯨꯄꯤ ꯅꯨꯄꯤ ꯅꯨꯄꯤꯗꯗꯤ ꯑꯁꯤ ꯐꯖꯩꯌꯦ ꯑꯗꯨꯝ ꯁꯤ ꯅꯨꯄꯤꯁꯦ ꯌꯥꯝ ꯐꯖꯩꯌꯦ ꯑꯩꯗꯤ ꯑꯗꯨꯝ ꯍꯥꯏꯌꯦꯕ ꯑꯗꯨꯕꯨ ꯅꯨꯄꯥꯗꯨꯗꯤ ꯍꯩꯇꯕꯗꯣ ꯑꯗꯨ ꯀꯥꯟꯗ ꯀꯩꯝꯇ ꯂꯩꯩꯇꯕꯒꯤ ꯑꯣꯏꯔꯝꯅꯤ꯫
ꯎꯝ ꯑꯩꯁꯨ ꯁꯨꯝ ꯍꯥꯏꯗꯤ ꯑꯗꯨꯀꯥꯟꯗ ꯒ꯭ꯌꯥꯟ ꯇꯥꯔꯛꯑꯦ ꯍꯥꯏꯕꯅꯤꯅ ꯍꯥꯏꯗꯤ ꯑꯗꯨꯃꯥꯏꯅ ꯀꯩꯀꯥ ꯇꯧꯕ ꯈꯣꯠꯄꯗꯨ
ꯍꯣꯏ ꯍꯣꯏ ꯑꯩꯁꯨ ꯑꯩꯁꯨ ꯒ꯭ꯦꯟ ꯇꯥꯏꯌꯦꯕ ꯅꯪꯅ ꯎꯝ ꯅꯪꯅ ꯍꯥꯏꯕꯤꯌꯣ ꯑꯩ ꯒꯌꯥꯟ ꯇꯥꯏꯌꯦꯕ꯫
ꯑꯗꯨ ꯀꯃꯥꯏꯅꯗꯤ ꯇꯧꯔꯒꯦ ꯀ꯭ꯂꯥꯁ ꯅꯥꯏꯟꯗ ꯑꯃꯨꯛꯇꯪ ꯇꯧꯔꯝꯃꯦ ꯃꯤꯅ ꯇꯧꯅꯩꯑꯅ
ꯍꯨꯝ ꯍꯥꯍꯥ
ꯑꯗꯨꯁꯨ ꯑꯩ ꯈꯪꯗꯦ ꯑꯩ ꯒ꯭ꯌꯥꯟ ꯃꯦꯟ ꯇꯥꯗ‌ꯦ ꯑꯗꯨꯝ
ꯑꯗꯨꯏꯀꯥꯟꯗ ꯌꯥꯝ ꯉꯥꯎꯁꯤꯟꯅꯕꯒꯤ ꯃꯇꯝ ꯑꯣꯏꯕꯩꯅꯤꯅꯦ꯫
ꯑꯩ ꯑꯗꯨꯁꯨ ꯍꯥꯏꯗꯤ ꯑꯩ ꯑꯗꯨꯃꯥꯏꯅ ꯇꯧꯕꯗ ꯍꯩꯅꯗꯦꯕ ꯈꯪꯕ꯭ꯔꯥ ꯍꯣꯏ ꯑꯩ ꯑꯗꯨꯝ ꯍꯥꯏꯔꯨꯔ ꯌꯥꯔꯦꯀꯣ ꯑꯗꯨꯒ ꯈꯪꯅꯤ ꯈꯪꯅꯩ ꯑꯗꯨꯒ
ꯀꯃꯥꯏꯅ ꯍꯩꯅꯗꯕꯅꯣꯕ
ꯅꯠꯇꯦ ꯅꯠꯇꯦ ꯑꯩ ꯍꯥꯏꯗꯤ ꯁꯨꯝ ꯈꯪ ꯒ꯭ꯌꯥꯟ ꯇꯥꯗꯦ ꯑꯗꯨꯁꯨ ꯀꯃꯥꯏꯅ ꯇꯧꯔ ꯇꯧꯅꯣꯒ ꯈꯪꯕ ꯑꯩꯅ ꯃꯤꯗꯤ ꯑꯗꯨꯝ ꯃꯥꯗꯤ ꯑꯗꯨꯝ ꯁꯥꯟꯅ ꯂꯩ꯫ ꯀ꯭ꯂꯥꯁꯇ ꯑꯩꯗꯤ ꯑꯗꯨ ꯀꯩꯅꯣ ꯇꯧꯕ ꯅꯨꯃꯤꯠꯇꯗꯤ ꯏꯁꯨꯛ ꯀꯧ ꯀꯧꯗꯦ ꯋꯥꯔꯤꯁꯨꯨ ꯀꯥꯟ ꯁꯥꯟꯗꯦ ꯑꯁꯨꯛ ꯀꯧꯁꯨ ꯀꯧꯗꯦ꯫
ꯅꯪ ꯅꯨꯄꯥ ꯊꯣꯛꯇꯕ ꯃꯥꯂꯀꯣ
ꯀꯩ ꯀꯩꯀꯩ ꯍꯥꯏꯗꯣꯏꯅꯣ ꯃꯤ ꯃꯤ ꯇꯧꯗꯣ ꯌꯦꯡꯅꯤꯡꯗꯦ ꯇ ꯇꯥꯜꯂꯦ ꯫
ꯑꯁꯥ ꯑꯗꯨ ꯅꯪꯅ ꯅꯨꯄꯥ ꯊꯣꯛꯇꯕꯩꯅꯦꯕ ꯅꯨꯄꯥ ꯊꯣꯛꯄꯁꯤꯡꯅꯦ ꯃꯣꯏꯗ ꯑꯗꯨꯝ ꯋꯥꯔꯤ ꯁꯥꯔꯒ ꯂꯩꯕꯗꯣ ꯑꯗꯨꯗꯤ ꯅꯕꯥꯅꯤꯕꯤ ꯋꯥꯔꯤ ꯁꯥꯗꯕꯤꯗ ꯀꯃꯥꯏꯅ ꯀꯣꯏꯅꯔꯤꯕ
ꯏꯃꯥꯟꯅꯕꯅ ꯏꯃꯥꯟꯅꯕꯅ
ꯑꯗꯨꯝ ꯄꯥꯎꯈꯨꯝ ꯄꯤꯕꯤꯔꯕ ꯅꯃꯥꯟꯅꯕꯅ
ꯍꯣꯏ
ꯑꯁ ꯂꫭꯏꯔ‌ꯦꯍꯦ꯫ ꯍꯟꯗꯛꯀꯤ ꯇꯧꯗ꯭ꯔꯕꯗꯣ ꯑꯗꯨꯃꯥꯏꯅꯗꯤ
ꯑꯩ ꯍꯧꯖꯤꯛ ꯀꯩꯝꯇ ꯑꯩ ꯍꯧꯖꯤꯛꯀꯥꯟ ꯀꯩꯝꯇ ꯇꯧꯗꯦ ꯍꯥꯏꯔꯦ ꯐꯥꯒꯤ ꯇꯥꯏꯞꯇ
ꯑꯗꯨ ꯑꯍ ꯑ ꯑꯗꯨ ꯂꯣꯏꯕ ꯃꯇ ꯑꯗꯨ ꯑꯗꯨ ꯀ꯭ꯂꯥꯁ ꯅꯥꯏꯟꯗ ꯀꯣꯏꯕ ꯂꯣꯏꯔꯒ ꯑꯃꯨꯛꯀ ꯀꯩꯅꯣ ꯇꯨꯞꯅꯔꯒ ꯍꯥꯏꯗꯤ ꯑꯃꯨꯛꯀ ꯂꯩꯔꯤꯅꯤꯅ ꯅꯪꯗꯣ ꯗꯨꯀꯥꯟꯗꯗꯤ ꯇꯧ ꯇꯧꯗ꯭ꯔꯕꯣ ꯍꯥꯕ
ꯀꯗꯥ ꯑꯩꯁꯤꯗ ꯂꯩꯇꯦ ꯍꯥꯏ
ꯎꯝ ꯊꯖꯗꯦ
ꯊꯖ ꯇꯣ
ꯑꯁ ꯅꯪꯁꯦ ꯅꯪꯅ ꯑꯗꯨꯝ ꯉꯝꯃꯒ ꯂꯩꯌꯦ ꯌꯥꯝ ꯐꯨꯅꯤꯡꯉꯦ
ꯈꯔ ꯇꯧꯒꯅꯤ
ꯑꯩꯉꯣꯟꯗ ꯂꯩꯔꯗꯤ ꯅꯪꯅ ꯁꯝꯗꯣ ꯂꯣꯏ ꯐꯩꯗ ꯑ ꯐꯩ ꯑꯁ ꯀꯥꯏ ꯍꯥꯏꯗꯣꯏꯅꯣ ꯈꯪꯗꯦ
ꯗꯣ ꯑꯗꯨ ꯑꯗꯨꯗꯤ ꯌꯥꯗꯦ ꯑꯩꯉꯣꯟꯗꯗꯤ
ꯉꯝꯒꯅꯤ ꯌꯥꯗ꯭ꯔꯁꯨ
ꯑꯩꯉꯣꯟꯗꯗꯤ ꯑꯗꯨꯃꯥꯏꯅ ꯂꯩꯇꯗꯅ ꯍꯥꯏꯗꯤ ꯅꯨꯄꯤꯗ ꯅꯪꯝꯒꯝꯗꯕꯅꯤ ꯅꯨꯄꯥꯅ ꯉꯪꯉꯝꯗꯕꯅꯤ ꯍꯥꯏꯕ ꯂꯩꯇꯦ ꯑꯩꯒꯤꯗꯤ ꯁꯦꯝ ꯁꯇꯦꯇꯁꯇ ꯄꯨꯟꯅ ꯂꯩꯃꯤꯅꯣ
ꯑꯗꯨꯅ ꯑꯗꯨꯅ ꯈꯣꯏꯗꯒꯤ ꯐꯕꯅꯤ ꯑꯗꯨꯃꯥꯏꯅ ꯇꯧꯗꯣꯏꯅ
ꯇꯧꯔꯨ ꯇꯧꯔꯨ
ꯑꯗꯨꯒꯨꯝꯕꯁꯦ ꯑꯗꯨꯒꯨꯝꯕ ꯏꯃꯨꯡꯁꯦ ꯌꯥꯝꯅ ꯏꯪꯅ ꯂꯩꯕꯅꯦ
ꯈꯪꯗꯦ ꯑꯩꯒꯤꯗꯤ ꯅꯨꯡꯉꯥꯏ ꯂꯩꯅꯤ
ꯂꯩꯌꯣ ꯂꯩꯌꯣ ꯑꯗꯨꯃꯥꯏꯅ ꯂꯩꯗꯣꯏꯅꯦ ꯏꯅꯥꯎꯄꯥꯁꯤꯡ ꯒ꯭ꯌꯥꯟ ꯇꯥꯅ ꯂꯩꯗꯣꯏꯅꯤ ꯍꯣꯏ
ꯍꯧꯖꯤꯛ ꯑꯩꯅ ꯉꯁꯥꯏ ꯋꯥꯔꯤ ꯂꯩꯔꯝꯕꯗꯨꯗꯤ ꯑꯩꯒꯤ ꯀꯩꯅꯣꯅꯦ ꯃꯥꯟꯅꯕꯤꯅꯦ ꯍꯥꯏꯗꯤ ꯁꯨꯝ ꯂꯨꯅ ꯊꯤꯡꯉꯛꯂꯛꯄ
ꯊꯕ
ꯋꯥꯔꯤ ꯃꯈꯥ ꯇꯥꯈꯤ ꯑꯗꯨꯏꯗꯤ ꯃꯥꯕꯥꯗꯤ ꯑꯗꯨꯝ ꯇꯤꯟꯅꯔꯦ ꯀ꯭ꯂꯥꯁ ꯐꯥꯏꯚ ꯂꯣꯏꯈ꯭ꯔꯦ ꯑꯗꯨꯝ ꯈꯟꯅꯅꯩ ꯑꯗꯨꯝ ꯂꯣꯏꯁꯜꯉꯦ ꯁꯤꯛꯁ ꯀꯥꯔꯛꯑꯦ
ꯑꯗꯨꯗ ꯑꯗꯨꯀꯦ ꯎꯝ ꯇꯥꯏꯌꯦ ꯑꯗꯨ ꯑꯗꯨꯝ ꯇꯥꯔꯒꯂꯦ
ꯁꯤꯛꯁ ꯈꯥꯏ ꯁꯤꯛꯁꯇꯗꯤ ꯌꯥꯝ ꯐꯩ ꯇꯥꯏ ꯁꯤꯛꯁꯇ ꯑꯗꯨꯝ ꯍꯅ ꯐꯩ ꯃꯥꯅ ꯇꯤꯐꯤꯟ ꯄ꯭ꯔꯛꯄ ꯑꯣꯏꯔ ꯀꯩ ꯄ꯭ꯔꯣꯄꯔ ꯑꯗꯨꯝ ꯆꯥꯎꯕ ꯈꯣꯠꯂꯂꯣꯟ ꯑꯗꯨꯝ ꯄꯤꯔꯛꯑꯦ ꯑꯩꯅ ꯁꯛ ꯀꯥꯛꯄ ꯁꯥꯔꯒ ꯆꯥꯛꯄꯤꯈꯤꯗꯕꯒꯤ ꯋꯥꯅꯤ
ꯂꯣꯏꯔꯦꯗꯅ ꯅꯪꯗꯤ ꯏꯒꯣ ꯌꯥꯝ ꯋꯥꯡꯕ ꯃꯥꯜꯂꯦꯀꯣ
ꯅꯠꯇꯦꯗ ꯍꯥꯏꯗꯤ ꯁ ꯑꯇꯣꯞꯄ ꯃꯤꯒꯩꯗꯤ ꯀꯅꯥꯝ ꯀꯥꯎꯅꯗꯦ ꯅꯨꯄꯤ ꯑꯇꯣꯞꯄ ꯀꯅꯥꯝꯇꯪꯪ ꯃꯥ ꯈꯛꯇꯪ ꯀꯥꯎꯅꯩ
ꯎꯝ
ꯑꯗꯨꯝ ꯇꯤꯟꯅꯩ ꯑꯗꯨꯧꯝꯁꯨ ꯈꯠꯅꯩ ꯇꯧꯝꯁꯨ ꯇꯤꯟꯅꯩꯌꯦ ꯑꯗꯣ ꯑꯣꯖꯥꯅ ꯅꯕꯥꯅꯤ ꯀꯣꯏꯅꯕ꯭ꯔꯥ ꯍꯪꯉꯛꯏꯕ
ꯑꯗꯨꯒꯨꯝꯕ ꯃꯤꯁꯨꯣ ꯂꯩꯕꯅꯦ ꯎꯝ ꯑꯩꯅꯣ ꯇꯣꯛꯄꯔꯗꯣ ꯑꯩꯗꯤ ꯑꯩꯗꯗꯨꯄꯥꯝꯇ ꯀꯩꯅꯣ ꯎꯝ ꯀꯃꯥꯏꯗ ꯇꯗꯤꯟꯅꯔꯛꯦ
ꯑꯣ ꯍꯧꯖꯤꯛꯀꯤ ꯃꯥꯁꯨ ꯑꯇꯣꯞꯄ ꯃꯤ ꯀꯅꯥꯝꯇꯤꯟꯅꯗꯦ ꯑꯩ ꯈꯛꯇꯅ ꯇꯤꯟꯅꯕ
ꯑꯩꯅ
ꯑꯩꯗꯤ ꯅꯨꯄꯥꯇꯣꯄꯥ ꯑꯗꯨꯝ ꯈꯜꯂꯤꯦ ꯍꯣꯏ ꯏꯃꯅꯕꯤꯗꯨ ꯃꯌꯥꯝ ꯇꯤ ꯂꯩꯩꯀꯣꯃꯅꯕꯤꯅꯝ ꯑꯩꯈꯣꯏ ꯏꯃꯥꯟꯅꯕ ꯏꯃꯥꯟꯅꯕꯤ ꯃꯌꯥꯝ ꯂꯥꯛꯅꯩ ꯑꯁ ꯀꯩꯒꯤꯅꯣ ꯑꯅꯩ ꯏꯃꯥꯟꯅꯒ ꯁꯥꯎꯔꯒ ꯍꯌꯦꯡ ꯆꯥꯎꯔꯏ ꯃꯅꯤ ꯂꯍꯣꯡꯗꯣꯏꯅꯦ ꯍꯥꯏꯇꯥꯔꯦ
ꯂꯨꯍꯣꯡꯉꯣ ꯌꯥꯗ꯭ꯔꯣ ꯅꯨꯄꯥꯅꯦ ꯌꯥꯝ ꯄꯛꯆꯗꯧ ꯃꯥꯜꯂꯦ
ꯅꯣꯡ
ꯀꯩꯁꯦ
ꯅꯣ
ꯑꯗꯨꯒ ꯃꯁꯛꯁꯨ ꯌꯥꯝ ꯐꯖꯗꯧ ꯃꯥꯜꯂꯦ ꯑꯩꯅ ꯈꯪꯗꯅ ꯌꯥꯝ ꯍꯩꯗꯧ ꯃꯥꯜꯂꯦꯕ ꯅꯪꯅ ꯋꯥꯔꯤ ꯂꯤꯕ ꯃꯑꯣꯡꯗꯣ
ꯑꯗꯨ ꯐꯖꯕꯅꯦ ꯐꯖꯕꯅꯦ ꯍꯥꯏꯗꯤ ꯃꯥꯗꯣ ꯌꯥꯝꯅ ꯆꯝꯃꯅꯦꯕ ꯃꯥꯅ ꯋꯥ ꯉꯥꯡꯕꯗꯣ ꯇꯞꯅ ꯇꯞꯅ ꯉꯥꯡꯕꯅꯦꯕ
ꯑꯗꯨ ꯀꯣꯏ ꯀꯣꯏꯅꯥꯎ ꯌꯥꯗ꯭ꯔꯣ
ꯅꯣ
ꯀꯩꯒ‌ꯦ
ꯃꯔꯝ ꯌꯥꯝ ꯂꯩ ꯋꯥꯔꯤ ꯃꯌꯥꯝ ꯂꯩꯔꯤ ꯁꯤ ꯃꯈꯥꯗ
ꯑꯁ ꯍꯥꯏꯔꯛꯑꯣꯅꯦ ꯑꯗꯨꯗꯤ
ꯃꯇꯝ ꯂꯣꯏꯗꯧꯔ‌ꯦ
ꯍꯥ
ꯇꯜꯂꯤꯗ ꯑꯩ ꯍꯧꯖꯤꯛ ꯀꯅꯥꯝꯇ ꯀꯩꯅꯣ ꯇꯧꯅꯤꯡꯗꯦ ꯑꯗꯨ ꯁꯨꯃꯥꯏꯅ ꯇꯧꯕ ꯑꯗꯣ ꯏꯕꯥꯅꯤ ꯊꯦꯡꯅꯈꯤꯗꯕ ꯀꯩꯅꯣ ꯁꯣꯔꯤ ꯑꯩ ꯑꯩꯠ ꯌꯌꯥꯔꯁꯃꯨꯛ ꯁꯨꯔꯛꯂꯦ
ꯖꯠꯇ꯭ꯔꯣ
ꯑꯗꯣ ꯅꯨꯃꯤꯠꯕꯥꯅꯤ ꯊꯦꯡꯅꯁꯦ ꯍꯥꯏꯕꯅꯦ ꯃꯃꯥꯡꯉꯩꯅ ꯀ ꯀꯂꯥꯁ ꯇꯨꯌꯦꯜꯕ ꯂꯣꯏꯔꯛꯄꯗꯁꯨ ꯑꯗꯨꯁꯨ ꯑꯩꯅ ꯍꯣꯅꯒꯦ ꯇꯧꯕꯅꯦ ꯑꯗꯣ ꯃꯥꯅ ꯑꯦꯛꯖꯥꯝ ꯇꯥꯕꯒꯤ ꯄ꯭ꯔꯦꯛꯇꯤꯀꯦꯜꯁꯨ ꯄꯨꯟꯅ ꯇꯥꯕꯩ ꯊꯦꯡꯅꯔꯛꯇ꯭ꯔꯦ ꯑꯗꯨꯝ ꯑꯗꯨꯗꯒꯤ ꯍꯟꯗꯛꯁꯨ ꯃꯥꯅ ꯊꯦꯡꯅꯁꯤ ꯊꯦꯡꯅꯁꯤ ꯍꯥꯏꯕꯅꯦ ꯑꯗꯨꯗꯣ ꯊꯦꯡꯅꯗ꯭ꯔꯥ ꯊꯦꯡꯅꯔꯣꯏꯗ꯭ꯔꯥ ꯈꯪꯗꯦ ꯑꯩꯁꯨ ꯆꯪꯗꯧꯔꯦ
ꯎꯝ
ꯂꯩꯒꯅꯤ ꯃꯥꯇꯝ
ꯑꯁ ꯌꯥꯝ ꯈꯠꯟꯅꯔꯛꯏꯗ ꯀ꯭ꯂꯥꯁ ꯁꯤꯛꯁꯇ ꯅꯥꯏꯟ ꯁꯥꯊꯤꯌꯦ ꯑꯩꯅ ꯃꯥꯒꯤ ꯄꯦꯡꯒꯁꯦ ꯃꯌꯥꯝ ꯄꯥꯏꯕ꯭ꯔ ꯑꯩꯅ ꯏꯃꯥꯟꯕꯤꯒꯤ ꯄꯦꯟ ꯌꯥꯎꯗꯕꯅ ꯑꯩꯅ ꯃꯃꯉꯣꯟꯗ ꯂꯧꯔ ꯂꯧꯔ ꯑꯗꯨꯝ ꯄꯞꯄꯤ ꯄꯤꯊꯣꯛ ꯇꯣꯏꯅꯦ
ꯑꯁ ꯂꯣꯏꯔꯦ
ꯑꯗꯨ ꯃ ꯃꯥꯉꯣꯟꯗ ꯀꯝꯇ ꯍꯥꯏꯗꯤꯦ ꯑꯗꯨꯝ ꯄꯤꯔꯛꯨꯁꯨ ꯍꯥꯏꯗꯤꯦ ꯀꯩꯝꯁꯨ ꯍꯥꯏꯗꯦ
ꯎꯝ ꯌꯥꯝꯅ ꯅꯨꯡꯁꯤꯕ ꯋꯥꯔꯤꯅꯤꯅꯦ ꯑꯗꯨ ꯑꯗꯨ ꯑꯩꯅ ꯍꯥꯏꯈꯤꯕ ꯍꯟꯗꯛ ꯎꯅꯕ ꯀꯥꯟꯗ ꯀꯣꯏꯅꯔꯣ
ꯅꯣ ꯇ
ꯌꯥꯔꯦ ꯅꯣꯛꯑꯥꯅꯨ ꯀꯥꯏꯅ
ꯎꯝ ꯁꯤ ꯃꯤꯁꯨ ꯍꯛꯇ ꯄꯪꯀꯣꯏꯏ ꯀꯣꯏꯅꯕ ꯌꯥꯗ꯭ꯔꯉꯥꯏꯅ ꯃꯣꯏꯅ ꯈꯜꯂꯤ
ꯑꯗꯨꯕꯥꯅꯤꯗꯤ ꯑꯗꯨꯝ ꯑꯉꯥꯡ ꯑꯣꯏꯔꯤ ꯀꯥꯟꯗꯗꯤ ꯑꯗꯨꯝ ꯈꯪꯉꯒ ꯂꯩꯕꯗꯨꯗꯤ
ꯀꯔꯤ
ꯅꯨꯕꯥꯅꯤꯗꯤ ꯑꯗꯨꯝ ꯑꯉꯥꯡ ꯑꯣꯏꯔꯤꯉ ꯀꯥꯟꯗ ꯑꯗꯨꯝ ꯈꯪꯉꯒ ꯂꯩꯕꯗꯨꯗꯤ
ꯅꯣꯡꯃꯩ ꯁꯨꯗꯣꯏꯅꯦ ꯍ
ꯀꯩꯗꯧꯔꯒꯦ ꯀꯩꯗꯧꯔꯒꯦ
ꯀꯩꯁꯨ ꯇꯧꯗꯦ ꯀꯩꯁꯨ ꯇꯧꯗꯦ
ꯇꯨꯝꯃꯤꯅ ꯂꯩꯩꯕ
ꯃꯥꯒꯤ ꯂꯩꯦꯁꯤꯔ ꯍꯧꯖꯤ ꯐꯖꯤ ꯇ